ꯈꯣꯖꯦꯜ ꯁꯦ
ꯁꯦꯡꯉ ꯁꯉ
ꯍ ꯇꯧꯕꯗꯁꯨ ꯌꯥꯕ ꯄꯥꯏꯕꯗꯁꯨ ꯌꯥꯕꯁꯤꯗꯤ ꯌꯥꯔꯤꯕ ꯍꯥꯏꯗꯨ ꯑꯣꯏꯔꯝꯒꯅꯤꯅꯦ
ꯑꯗꯨꯒꯤ ꯃꯥꯜꯂꯦ
ꯎꯝ ꯌꯥꯗ꯭ꯔꯒꯗꯤ ꯃꯁꯥꯅ ꯑꯗꯨꯝ ꯍꯥꯏꯖꯔꯛꯑꯦ
ꯍꯥꯏꯕ ꯍꯥꯏꯁꯦ ꯃꯣꯏꯅ ꯏ ꯏꯔꯛꯇꯣꯏꯔꯥ ꯅꯠꯇ꯭ꯔꯒ ꯈꯣꯟꯖꯦꯜꯟꯅ ꯍꯥꯏꯔꯛꯇ
ꯏꯔꯛꯇꯣꯏꯅꯦ ꯏꯔꯛꯄꯅꯦ ꯑꯩꯅ ꯑꯃꯨꯛ ꯅꯍꯥꯟ ꯊꯦꯡꯅꯔꯦ ꯑꯃ
ꯑꯣ ꯂꯣꯏꯋ ꯌꯥꯏꯅ
ꯑꯥ ꯑꯗꯩ ꯁꯤꯒꯤ ꯀꯩꯅꯣꯁꯤꯒ ꯃꯤꯁꯤꯒ ꯅꯪꯒ ꯋꯥꯔꯤ ꯁꯥꯕꯒꯤ ꯀꯩꯅꯣꯁꯦ ꯃꯁꯤꯡꯁꯦ ꯁꯨꯔꯦꯅꯀꯣ ꯑꯇꯣꯞꯄ ꯃꯤ ꯊꯤꯔꯣꯅ ꯍꯥꯏꯔꯛꯑꯦꯕ ꯃꯁꯥꯅ
ꯑꯣ
ꯑꯩꯉꯣꯟꯗꯁꯨ ꯊꯦꯡꯅꯔꯦ ꯑꯗꯒꯤ ꯑꯉꯥꯡ ꯑꯃꯗꯁꯨ ꯊꯦꯡꯅꯔꯦ
ꯑꯣ
ꯇꯧꯕꯗꯨꯕꯨ ꯀꯩꯅꯣꯗꯤ ꯃꯁꯤꯡ ꯃꯉꯥꯗꯒꯤ ꯍꯦꯟꯕ ꯌꯥꯗꯦ ꯃꯔꯤꯗꯒꯤ ꯍꯦꯟꯕ ꯌꯥꯗꯦ ꯍꯥꯏꯕ ꯗꯥꯏꯔꯦꯛ ꯑꯦ ꯀꯩꯅꯣꯝ ꯍꯥꯏꯔꯦꯕ ꯀꯩꯅꯣꯗꯤ ꯂꯩꯇꯦ ꯆꯞ ꯆꯥꯕꯗꯤ ꯀꯩꯅꯣ ꯃꯤ ꯑꯃꯒ ꯑꯃ ꯈꯤꯇꯪ ꯈꯦꯠ ꯃꯁꯤꯡ ꯑꯃꯗꯤ ꯈꯦꯠꯅꯕ ꯌꯥꯕꯗꯤ ꯂꯩ ꯃꯥꯜꯂꯦ
ꯍꯣꯏ
ꯑꯩ ꯑꯩ ꯃꯗꯨꯁꯨ ꯀꯩꯅꯣ ꯆꯥꯡꯌꯦꯡ ꯇꯧꯔꯦ ꯍꯥꯏꯇꯥꯔꯦ
ꯑꯗ ꯌꯥꯕꯁꯤꯡꯗꯤ ꯄꯥꯒꯗ꯭ꯔꯣ ꯑꯗꯨꯕꯨꯣ ꯄꯩꯁꯥ ꯄꯥꯔꯛꯀꯗ꯭ꯔꯣ
ꯑ ꯄꯗꯣꯏꯅꯦ
ꯑꯗꯨꯝ ꯀꯩꯅꯣꯗꯤ ꯃꯣꯏꯅ ꯄꯥꯕ ꯄꯥꯗꯕꯗꯤ ꯈꯪꯗꯦ ꯀꯩꯅꯣꯗꯤ ꯁꯤꯅꯣ ꯆꯠꯇꯦꯕ ꯁꯥꯟꯅꯕꯒꯤ ꯃꯇꯝꯗꯣ ꯃꯣꯏꯅ ꯆ ꯆꯥꯅ ꯑꯗꯨꯝ ꯄꯤꯌꯦꯕ
ꯑꯗꯨ ꯑꯣꯖꯥꯁꯨ ꯃꯥꯁꯨ ꯐꯖꯅꯗꯤ ꯈꯪꯂꯝꯗꯧ ꯃꯥꯟꯗꯦꯗ
ꯎꯝ ꯍꯥꯏꯗꯤ ꯑꯥꯗꯒꯤ ꯌꯥꯗꯦꯅ ꯁꯨꯝ ꯃꯌꯥꯝꯒꯤ ꯑꯣꯏꯅ ꯆꯥꯡꯆꯠ ꯑꯃꯗ ꯌꯥꯗꯕ ꯄꯣꯠꯇꯣ ꯃꯥꯅ ꯌꯥꯗꯦꯅ ꯍꯥꯏꯔꯛꯄ ꯑꯣꯏꯒꯅꯤꯕ ꯃꯔꯛꯇ ꯑꯈꯟꯅꯕ ꯈꯔ ꯌꯥꯕꯁꯨ ꯂꯩꯔꯝꯕ ꯌꯥꯏ
ꯃꯥꯅꯤ ꯃꯥꯅꯤ ꯑꯗꯨ ꯑꯥꯒꯤ ꯌꯦꯡꯁꯤꯟꯕꯁꯤꯡꯅ ꯑꯩꯣꯏꯅ ꯁꯤꯒꯤ ꯗꯤ ꯁꯥꯔꯛꯑꯣꯦ ꯍꯥꯏꯔꯒꯗꯤ ꯑꯃꯨꯛꯒ ꯃꯥꯡꯒꯅꯦꯕ ꯑꯩꯈꯣꯏꯗ
ꯎꯝ ꯑꯗꯣ ꯃꯥꯅ ꯈꯪꯕꯅꯤꯅ ꯃꯥꯅ ꯍꯥꯏꯔꯛꯄꯒꯤꯗꯨꯒꯤ ꯃꯇꯨꯡ ꯏꯟꯅ ꯇꯧꯕꯕꯨꯗꯤ ꯐꯩ
ꯃꯥꯅꯦ ꯃꯥꯅꯦ ꯑꯐꯩ
ꯎꯝ ꯑꯃ ꯑꯃꯗꯩ ꯑꯗꯨꯝ ꯍꯧꯔꯛꯑꯣ
ꯍꯣꯏ
ꯎꯝ
ꯉ ꯉꯔꯥꯡꯁꯦ ꯑꯩꯅ ꯅꯉꯣꯟꯗ ꯀꯩꯅꯣ ꯇꯧꯔꯛꯄꯗꯣ ꯑꯗꯨꯗ ꯑꯩꯁꯦ ꯃꯤ ꯑꯁꯤꯕꯒꯤ ꯆꯠꯄꯅꯦꯕ
ꯂꯩꯇꯕ ꯌꯥꯎꯕ꯭ꯔꯣ
ꯃꯤ ꯑꯁꯤꯕ ꯆꯠꯄ ꯑꯩꯈꯣꯏꯒꯤ ꯑꯅꯥꯕꯒꯨꯝꯕ ꯌꯦꯡꯕꯗꯣ
ꯑꯥ ꯎꯝ
ꯑꯗꯨꯗ ꯆꯠꯄ
ꯑꯝ
ꯑꯩ ꯄꯥꯔ ꯍꯥꯏꯒꯦ ꯑꯗꯨꯗꯤ
ꯄꯔꯣ
ꯇꯝꯅ ꯄꯥꯕꯁꯨ ꯌꯥꯕ ꯅꯠꯇ꯭ꯔꯣ
ꯌꯥꯏꯌꯦ ꯑꯗꯨꯝ ꯅꯪꯅ ꯀꯩꯅꯣꯗꯤ ꯌꯥꯡꯈꯩꯐꯥꯎ ꯑꯗꯨꯝ ꯊꯤꯔꯛꯑꯣ ꯑꯩ ꯑꯩꯅꯁꯨ ꯅꯪ ꯂꯣꯏꯁꯤꯜꯂꯀꯥꯟꯗ ꯑꯗꯨꯝ ꯊꯤꯔꯛꯀꯦꯕ
ꯄꯥꯔ ꯀꯦ ꯑꯗꯨ ꯑꯗꯨꯗꯤ ꯑꯃ ꯃꯥꯔꯤ ꯃꯉ ꯇꯥꯔꯨꯛ ꯇꯔꯦꯠ ꯅꯤꯄꯥꯜ ꯅꯤꯄꯥꯟ ꯍꯥꯏꯔꯦ ꯅꯤꯄꯥꯟ ꯍꯥꯏꯔ ꯁꯤꯁꯤꯡꯕꯣ ꯑꯩꯈꯣꯏꯅ ꯄꯥꯄꯗꯤ ꯅꯤꯄꯥꯟ ꯍꯥꯏꯔ
ꯌꯥꯏ
ꯃꯥꯄꯜ ꯇꯔꯥ ꯇꯔꯥꯃꯥꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇ꯭ꯔꯥꯉꯥ ꯆꯥꯆꯨ ꯆꯥꯇ꯭ꯔꯦꯠ ꯆꯥꯅꯤꯄꯥꯟ ꯆ ꯃꯄꯥꯜ ꯀꯨꯟꯃꯥꯊꯣꯏ ꯀꯨꯟꯅꯤꯊꯣꯏ ꯀꯨꯟꯍꯨꯝꯗꯣꯏ ꯀꯨꯟ ꯃꯔꯤ ꯃꯈꯥꯗ ꯑꯃꯨꯛ ꯍꯧꯔꯁ ꯀꯔꯤꯝꯇ ꯀꯥꯏꯗꯦꯗꯥ
ꯌꯥꯏꯌꯦ
ꯁꯨꯝ ꯁꯥꯟꯅꯕꯗꯨꯅꯦꯕ
ꯎꯝ
ꯀꯨꯟꯃꯔꯤ ꯀꯨꯟꯃꯉꯥ ꯀꯟꯠꯇꯔꯨ ꯀꯟꯠꯇꯔꯦ ꯀꯨꯟꯅꯤꯄꯟ ꯀꯨꯝ ꯃꯥꯄꯜ ꯀꯨꯟꯊ꯭ꯔꯥ ꯁꯤꯁꯤ ꯌꯥꯝ ꯅꯨꯡꯉꯥꯏꯇꯧꯔꯤꯅꯦ ꯄꯥꯕꯗ ꯑꯩꯁꯨ ꯄꯥꯕ ꯐꯖꯅ ꯍꯩꯇꯕꯅꯤ
ꯎꯝ
ꯁꯨꯝ ꯇꯝꯕ ꯑꯣꯏꯅꯗꯤ ꯌꯥꯝ ꯐꯔꯦ
ꯐꯔꯦ
ꯀꯨꯟꯊ꯭ꯔꯥ ꯃꯥꯥꯊꯣꯏ ꯀꯨꯟꯊ꯭ꯔꯥ ꯅꯤꯊꯣꯏ ꯀꯨꯟꯊ꯭ꯔꯥꯍꯨꯝꯗꯣꯏ ꯀꯨꯟꯊ꯭ꯔꯥ ꯃꯔꯤ ꯀꯨꯟꯊ꯭ꯔꯥ ꯃꯉꯥ ꯀꯨꯟꯊ꯭ꯔꯥ ꯇꯔꯨꯛ ꯥ ꯀꯨꯟꯊꯔꯥ ꯇꯥꯔꯦꯠ ꯀꯨꯅꯊꯔꯥ ꯅꯤꯄꯟ ꯀꯨꯟꯇꯔꯥ ꯃꯄꯥꯜ ꯅꯤꯐꯨ ꯑꯣꯏꯗꯣꯏꯅꯤꯀꯣ
ꯃꯥꯅꯦ
ꯅꯤꯐꯨꯃꯥꯊꯣꯏ ꯅꯤꯐꯨꯅꯤꯊꯣꯏ ꯅꯤꯐꯨ ꯍꯨꯝꯗꯣꯏ ꯅꯤꯐꯨ ꯃꯔꯤ ꯅꯤꯐꯨꯃꯉꯥ ꯅꯤꯐꯨꯇꯔꯨꯛ ꯅꯤꯐꯨꯇꯔꯦꯠ ꯅꯤꯐꯨ ꯅꯤꯄꯥꯥꯟ ꯅꯤꯐꯨ ꯃꯥꯄꯜ ꯌꯥꯡꯈꯩ
ꯁꯨꯔꯦ ꯃꯈꯥꯃꯨꯛ ꯑꯩꯃꯨꯛ ꯈꯔ ꯍꯥꯏꯔꯛꯑꯒꯦ
ꯍꯥꯏꯔꯛꯑꫭ
ꯌꯥꯡꯈꯩ ꯃꯥꯊꯣꯏ ꯌꯥꯡꯈꯩꯅꯤꯊꯣꯏ ꯌꯥꯡꯈꯩ ꯍꯨꯝꯗꯣꯏ ꯌꯥꯡꯈꯩ ꯃꯔꯤ ꯌꯥꯡꯈꯩ ꯃꯉꯥ ꯌꯥꯡꯈꯩ ꯇꯔꯨꯛ ꯌꯥꯡꯈꯩ ꯇꯔꯦꯠ ꯌꯥꯡꯈꯩ ꯅꯤꯄꯥꯟ ꯌꯥꯡꯈꯩ ꯃꯥꯄꯜ ꯍꯨꯝꯐꯨ ꯍꯨꯝꯐꯨꯃꯥꯊꯣꯏ ꯍꯨꯝꯐꯨꯅꯤꯊꯣꯏ ꯍꯨꯝꯐꯨ ꯍꯨꯝꯗꯣꯏ ꯍꯨꯝꯐꯨ ꯃꯔꯤ ꯍꯨꯝꯐꯨ ꯃꯉꯥ ꯍꯨꯝꯐꯨꯇꯔꯨꯛ ꯍꯨꯝꯐꯨꯇꯔꯦꯠ ꯍꯨꯝꯐꯨꯅꯤꯄꯜ
ꯎꯝ ꯑꯗꯨꯃꯥꯏ ꯈꯔ ꯇꯞꯅ ꯄꯥꯕꯥ ꯞꯞ ꯇꯞꯅ ꯄꯥꯕꯁꯨ ꯌꯥꯕ ꯅꯠꯇ꯭ꯔꯣ
ꯑꯃ ꯌꯥꯏ ꯁꯨꯃꯥꯏꯅ ꯃꯥꯒꯤ ꯀꯩꯅꯣ ꯑꯃꯗ ꯑꯗꯨꯝ ꯆꯥꯡ ꯑꯃꯗ ꯑꯩꯈꯣꯏꯅ ꯍꯥꯏꯔꯤꯕ ꯊꯤꯔꯤꯕ ꯃꯁꯤꯡꯗꯨ ꯃꯌꯦꯛ ꯁꯦꯡꯅ ꯁꯦꯡꯅ ꯇꯧꯕꯁꯤꯅ ꯃꯣꯏꯅ ꯂꯧꯁꯤꯟꯕꯗꯁꯨ ꯃꯒꯨꯟ ꯂꯩꯕ ꯀꯩꯅꯣ ꯑꯣꯏꯌꯦ ꯍꯥꯏꯕꯀꯣ
ꯑꯣ ꯑꯗꯨꯗꯤ ꯑꯩ ꯁꯦꯡꯗꯕ ꯈꯔ ꯌꯥꯎꯒꯦ ꯃꯔꯛꯇ
ꯍꯨꯗ꯭ꯔꯥ ꯍꯨꯗ꯭ꯔꯥ ꯃꯥꯊꯣꯏ ꯍꯨꯝꯐꯨꯇꯔꯥꯅꯤꯊꯣꯏ ꯍꯨꯝꯐꯨꯇꯔꯥꯍꯨꯝꯗꯣꯏ ꯍꯨꯝꯐꯨꯇꯔꯥ ꯃꯔꯤ ꯍꯝꯕꯗ꯭ꯔꯥ ꯃꯉꯥ ꯍꯨꯝꯗꯔꯥ ꯇꯔꯨꯛ ꯍꯨꯝꯕꯨꯗ꯭ꯔꯥ ꯇꯔꯦꯠ ꯍꯨꯝꯕꯨꯗ꯭ꯔꯥ ꯅꯤꯄꯥꯟ ꯍꯨꯝꯕꯨꯗ꯭ꯔꯥ ꯃꯥꯄꯜ ꯃꯔꯤꯐꯨ ꯑꯃ ꯁꯨꯃꯥꯏꯅ ꯍꯧꯔꯁꯨ ꯌꯥꯏ ꯍꯥꯏꯕꯗ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯇ꯭ꯔꯥꯃꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥ ꯇꯔꯨꯛ ꯇꯔꯥ ꯇꯔꯦꯠ ꯇꯔꯥꯅꯤꯄꯜ ꯇꯔꯥꯃꯄꯟ ꯀꯨꯟ ꯀꯨꯟꯃꯥꯊꯣꯏ ꯀꯨꯟꯅꯤꯊꯣꯏ ꯀꯨꯜꯍꯨꯝꯗꯣꯏ ꯀꯨꯟꯃꯔꯤ ꯀꯨꯟꯃꯉꯥ ꯀꯨꯟꯇꯔꯨꯛ ꯀꯨꯟꯇꯔꯦꯠ ꯀꯨꯟꯅꯤꯄꯥꯟ ꯀꯨꯟꯃꯥꯄꯟ ꯀꯨꯟꯊ꯭ꯔꯥ ꯍꯥꯏꯔꯣ ꯀꯔꯤꯗꯩ ꯍꯧꯒꯦ ꯍꯥꯏꯕꯅꯣ ꯍꯥꯏꯅꯤꯡꯕ ꯃꯐꯝꯗꯒꯤ ꯑꯗꯨꯝ ꯍꯥꯏꯔꯣ
ꯑꯩ ꯑꯃ ꯍꯥꯏꯒꯦ ꯇꯧꯔꯝꯕꯅꯦ ꯀꯥꯎꯔꯦꯅꯦ ꯃꯗꯣ ꯀꯔꯤ ꯍꯥꯏꯔꯛꯑꯣ ꯑꯩꯈꯣꯏꯒꯤ ꯎꯝ ꯁꯤꯒꯤ ꯅꯠꯇꯕ ꯑꯃ ꯃ ꯃꯌꯦꯛꯀꯤ ꯑꯩꯈꯣꯏꯒꯤ ꯏꯔꯝꯗꯝꯒꯤ ꯑꯃꯗꯣ
ꯑꯥ
ꯀꯣꯛꯇ ꯍꯧꯕꯗꯣ ꯑꯗꯨ ꯑꯗꯨ ꯑꯗꯨ ꯄꯥꯕ ꯑꯗꯨꯗꯤ ꯌꯥꯗꯕ꯭ꯔꯥ ꯑꯗꯨꯏꯗꯣ
ꯑꯦ ꯌꯥꯏ ꯑꯗꯨꯁꯨ
ꯑꯗꯨ ꯐꯥꯔꯝꯕꯅꯦ ꯑꯩ ꯂꯣꯏ ꯀꯥꯎꯔꯦ ꯑꯗꯨꯏꯗꯣ ꯑꯩ ꯌꯥꯝ ꯐꯥꯔꯝꯕꯅꯦꯕ ꯑꯝ ꯇꯝꯂꯝꯕꯅꯤ ꯑꯩꯁꯨ
ꯑꯩꯗꯤ ꯅꯍꯥꯟ ꯅꯍꯥꯟꯕꯨ ꯀꯩꯅꯣꯗ ꯑ ꯆꯦ ꯆꯦꯕꯥꯡ ꯀꯩꯅꯣꯁꯤꯗ ꯁꯤꯟꯗꯣꯛꯑꯒ ꯂꯩꯔꯕꯅꯦ ꯑꯩꯖꯨ ꯑꯩꯖꯨꯍꯥꯟ ꯍꯥꯟꯅ ꯈꯪꯉꯨꯔꯕꯅꯦ ꯑꯗꯨ ꯀꯥꯎꯊꯣꯛꯈꯤꯕ ꯍꯥꯏꯇꯥꯔꯦ
ꯑꯩꯗꯤ ꯄꯔꯈꯥꯗ ꯊꯥꯕ ꯆꯠꯂꯨꯕꯅꯤ
ꯎꯝ
ꯍꯣꯜ ꯑꯩꯈꯣꯏꯒꯤ ꯀꯩꯅꯣ ꯑꯣꯏꯅ ꯃꯅꯤꯄꯨꯔꯒꯤ ꯑꯄꯨꯝꯕꯩ ꯑꯣꯏꯅ
ꯑꯥ
ꯍꯥꯖꯂꯃꯜ
ꯑꯣ ꯀꯥꯎꯊꯣꯛꯈꯔꯕꯣ ꯍꯥꯏꯖꯦ
ꯀꯥꯎꯊꯣꯛꯈ꯭ꯔꯦ
ꯎꯝ
ꯃꯤ ꯂꯥꯛ ꯀꯩꯅꯣꯒꯤ ꯂꯥꯏꯔꯤꯛꯁꯨ ꯂꯩꯕꯅꯦꯕ ꯑꯩꯈꯣꯏ ꯇꯝꯕꯒꯤ ꯂꯥꯏꯔꯤꯛ ꯑꯆꯧꯕ ꯑꯃ ꯂꯩꯕꯅꯦ ꯑꯗꯨꯁꯨ ꯂꯩꯔꯝ ꯀꯥꯏ ꯆꯠꯈ꯭ꯔ ꯈꯪꯗꯦ
ꯀꯩꯅꯣꯒꯤꯗꯨꯛ ꯀꯣꯛ ꯁꯝ ꯂꯥꯏ ꯃꯤꯠ ꯄꯥ ꯅꯥ ꯆꯤꯟ ꯇꯤꯜ ꯈꯧ ꯉꯧ ꯊꯧ ꯋꯥꯏ ꯌꯥꯡ ꯎꯟ ꯏ ꯐꯝ ꯑꯇꯤꯌꯥ ꯁꯤꯅ
ꯒꯣꯛꯖꯝ ꯔꯥꯏꯁꯨ ꯌꯥꯎꯕ ꯅꯠꯇ꯭ꯔꯣ ꯃꯈꯥꯗ
ꯑꯥ ꯁꯤꯅ ꯀꯩꯅꯣꯒꯤ ꯑ ꯑꯌꯥꯡꯕ ꯁꯔꯨꯛꯀꯤ ꯑꯣꯏꯗꯣꯏꯅꯦꯕꯀꯣ ꯑꯗꯒꯤ ꯃꯌꯦꯛꯇꯣ ꯈꯤꯇꯪ ꯑꯥ ꯃꯥꯒꯤ ꯈꯣꯟꯊꯣꯛꯇꯣ ꯈꯔ ꯑꯔꯨꯝꯕ ꯁꯔꯨꯛꯁꯤꯅ ꯑ ꯒꯣꯛ ꯖꯝ ꯔꯥꯏ ꯕꯥ ꯖꯤꯜ ꯗꯤꯜ ꯘꯧ ꯙꯧ ꯚꯝ ꯁꯤꯅ ꯀꯩꯅꯣꯒꯤ ꯑ ꯈꯣꯟꯊꯣꯛꯁꯦ ꯑꯔꯨꯝꯕꯒꯤ ꯑꯣꯏꯗꯧ ꯑꯣꯏꯗꯣꯏꯕꯀꯣ
ꯃꯥꯅꯤ ꯃꯥꯅꯦ
ꯑ ꯁꯤ ꯈꯇꯅꯤ ꯌꯥꯝ ꯀꯟꯅ ꯑꯥ ꯂꯨꯕ ꯀꯩꯅꯣꯗꯤ ꯑꯣꯏꯗꯕꯅꯤꯅꯦ ꯃꯥꯒꯤꯁꯦ
ꯃꯥꯅꯦ ꯑꯁ ꯃꯌꯦꯛ ꯅꯨꯡꯉꯥꯏꯕꯅꯦ ꯄꯥꯕꯗ ꯍꯧꯖꯤꯛ ꯑꯩꯈꯣꯏꯅ ꯑ ꯑꯃ ꯃꯍꯧꯁꯥꯅ ꯑꯩꯈꯣꯏꯅ ꯁꯤꯖꯤꯟꯅꯕꯗꯣ ꯑꯗꯨꯗꯤ ꯌꯥꯝ ꯂꯨꯏꯕ
ꯎꯝ ꯑꯗꯣ ꯑꯩꯈꯣꯏꯗꯤ ꯂꯨꯕ ꯍꯥꯏꯖꯦ ꯑꯗ ꯇꯝꯃꯛꯄꯅꯤꯅ
ꯃꯥꯅꯦ ꯃꯥꯅꯦ
ꯑꯗ ꯈꯨꯜꯂꯣꯏꯕ ꯑꯗꯒꯤ ꯁꯤꯗꯤ ꯑꯃꯨꯛ ꯇꯝꯃꯛꯇ꯭ꯔꯤ ꯃꯤꯅꯦꯅ ꯀꯟꯅ
ꯑꯥ ꯑꯗꯨ ꯑꯗꯨꯕꯨꯅꯦ ꯁꯤ ꯑꯩꯈꯣꯏꯒꯤꯁꯤꯅ ꯄꯥꯕ ꯌꯥꯝ ꯅꯨꯡꯉꯥꯏꯕꯅꯦ ꯊꯤꯅ ꯍꯦꯟꯕꯅꯤ ꯑꯩꯈꯣꯏꯒꯤ ꯅꯞꯄ ꯈꯣꯠꯄ ꯍꯥꯏꯁꯨ ꯀꯩꯁꯤꯡꯅ ꯃꯌꯥꯝ ꯈꯣꯠ ꯀꯩꯅꯣ ꯇꯧꯗꯦꯕ ꯑꯃꯗꯨꯗꯤ ꯑꯁ ꯂꯣꯏꯔꯦ
ꯎꯝ ꯌꯥꯝ ꯀꯥꯟꯅꯕꯨꯗꯤ ꯌꯥꯎꯗꯦ ꯁꯤꯒꯤ ꯀꯩꯅꯣꯒꯤꯁꯨ ꯃꯥꯒꯤ ꯁꯧꯅꯞ ꯀꯩꯀꯥ ꯑꯥꯇꯞ ꯀꯩꯀꯥꯁꯦ ꯈꯔ ꯈꯪꯈ꯭ꯔ ꯂꯣꯏꯔꯦ ꯃꯌꯦꯛꯁꯦ ꯌꯥꯝ ꯀꯟꯅ ꯆꯪꯕ ꯀꯩꯅꯣ ꯑꯣꯏꯗꯦ ꯌꯥꯝ ꯂꯨꯁꯜꯍꯟꯕꯗꯤ ꯑꯣꯏꯗꯦ ꯍꯥꯏꯇꯥꯔꯦꯅꯦꯀꯣ
ꯃꯥꯅꯤ ꯃꯥꯅꯤ
ꯎꯝ ꯊꯤꯔꯣ
ꯍꯧꯖꯤꯛ ꯅꯪꯒꯤꯗꯣ ꯀꯌꯥ ꯋꯥꯠꯂꯤ ꯀꯨꯟ ꯃꯉꯥ ꯌꯧꯔꯒꯗꯤ ꯃꯉꯥ ꯋꯥꯠꯂꯤꯅꯦ
ꯃꯉꯥꯗꯤ ꯋꯥꯠꯂꯤ
ꯑꯗꯨꯗꯤ ꯃꯤ ꯑꯃ ꯂꯩꯔꯒꯗꯤ ꯌꯥꯔꯦ
ꯃꯤ ꯑꯃ ꯂꯩꯔꯗꯤ ꯌꯥꯔꯕꯅꯤ ꯑꯗꯒꯤ ꯁꯤꯗ ꯑꯩꯅ ꯈꯔ ꯇꯧꯍꯟꯈꯤꯕ ꯀꯩꯅꯣꯈꯩꯁꯦ ꯑꯩꯒ ꯍꯥꯟꯅ ꯋꯥꯔꯤ ꯁꯥꯟꯅꯈꯤꯕꯈꯩꯗꯣ ꯑꯃ ꯑꯅꯤ ꯋꯥꯠ ꯄꯁꯨ ꯌꯥꯎꯔꯝꯈꯤꯗꯧ ꯃꯥꯂꯦ ꯑꯩ ꯈꯟꯕꯗ ꯑꯩꯅ ꯃꯔꯨ ꯑꯣꯏꯅ ꯁꯥꯟꯅꯔꯤꯁꯦ ꯑꯣꯖꯥ ꯑꯃ ꯂꯩꯔꯦ ꯑꯗꯒꯤ ꯑꯍꯥꯟꯕ ꯍꯧꯗꯣꯛꯃꯤꯟꯅꯔꯛꯄ ꯑꯣꯖꯥ ꯑꯃꯗꯁꯨ ꯂꯩꯔꯦꯀꯣ
ꯎꯝ
ꯎꯝ
ꯔꯣꯁꯟꯗꯨ ꯁꯨꯔꯝꯈꯤꯔꯣꯏꯗ ꯅꯪꯅ ꯇꯧꯕ
ꯔꯣꯁꯟ ꯔꯣꯁꯟꯅꯤꯅꯤ ꯀꯥ ꯍꯦꯟꯅ ꯍꯦꯟꯖꯟꯅ ꯇꯧꯅꯔꯤꯁꯦ ꯏꯕꯥꯅꯤꯗꯣ ꯀꯩꯅꯣꯝ ꯌꯦꯡꯁꯦꯅ
ꯁꯨꯔꯦ ꯃꯥꯅꯁꯨ ꯁꯨꯔꯦ ꯑꯩꯅꯁꯨ ꯁꯨꯔꯦ
ꯑꯗꯨꯗꯤ ꯀꯥꯏ ꯋꯥꯠꯄ ꯖꯥꯠꯅꯣ ꯃꯤ ꯃꯔꯤ ꯑꯣ ꯋꯥꯠꯇꯤ ꯋꯥꯠꯂꯤꯀꯣ ꯃꯤ ꯇꯔꯨꯛ ꯑꯣꯏꯗ꯭ꯔꯤꯕꯅꯦ
ꯋꯥꯠꯂꯦ ꯎꯝ
ꯑꯩꯅ ꯁꯥꯟꯅꯔꯤꯁꯦ ꯏꯕꯥꯅꯤ ꯁꯥꯟꯅꯔꯤꯁꯤꯃ ꯂꯩꯔꯦ ꯔꯣꯁꯟ ꯁꯟ ꯁꯥꯟꯅꯔꯦ ꯑꯗꯒꯤ ꯔꯣꯏꯁꯟ ꯄꯥꯔꯦ ꯑꯗꯨꯒꯤ ꯑꯣꯖꯥ ꯑꯣꯖꯥꯒꯗꯤ ꯑꯃꯈꯛꯇ ꯉꯥꯏꯔꯤ ꯉꯔꯥꯡ ꯑꯃ ꯑꯃꯨꯛꯇꯪ ꯇꯧꯗ ꯉꯥꯏꯔꯤ
ꯑꯗꯨꯒ ꯑꯉꯥꯡ ꯑꯃ
ꯑꯉꯥꯡ ꯑꯉꯥꯡ ꯑꯃ ꯃꯉꯥꯁꯨꯨꯕ ꯑꯉꯥꯡ ꯑꯃꯁꯨ ꯌꯥꯎꯔꯦ ꯑꯗꯒꯤ ꯎꯝ ꯍꯧꯖꯤꯛꯀꯤ ꯍꯧꯖꯤꯛꯀꯤ ꯑꯉꯥꯡ ꯑꯇꯣꯞꯄ ꯑꯉꯥꯡ ꯑꯃꯁꯨ ꯌꯥꯎꯔꯦ
ꯑꯗꯨ ꯊꯤ ꯀꯩꯅꯣ ꯊꯤꯔ ꯍꯥꯏꯐꯦꯠ ꯌꯦꯡꯉꯣ ꯀꯩꯅꯣ ꯇꯧ
ꯎꯝ ꯆꯨꯝꯃꯦ ꯑꯩꯒꯤ ꯀꯨꯟ ꯃꯉꯥ ꯀꯩꯅꯣꯗꯨꯕꯨꯗꯤ ꯑꯗ ꯑꯩꯅ ꯇꯧꯕꯗ ꯁꯨꯝ ꯀꯩꯅꯣ ꯇꯧꯈꯤꯗꯕ ꯐꯪꯗꯕ ꯈꯣꯠꯇꯕ ꯀꯩꯀꯥ ꯁꯨꯝ ꯍꯥꯏꯅꯔꯒ ꯄꯥꯏꯔꯛꯇꯕ ꯉꯁꯥꯏꯒꯤ ꯃꯑꯣꯡꯗꯣ ꯊꯣꯛꯂꯛꯇꯕꯗꯣ ꯑꯩꯉꯣꯟꯗ
ꯃꯥꯅꯤ ꯃꯥꯅꯦ
ꯑꯗꯒꯤ ꯑꯩꯅ ꯇꯧꯕꯗꯨꯁꯨ ꯃꯥꯎꯣꯟꯗꯁꯨ ꯊꯣꯛꯂꯛꯇꯕ ꯑꯗꯨꯃꯥꯏꯅꯁꯨ ꯈꯔ ꯂꯩꯈꯤꯕ ꯃꯥꯜꯂꯦ ꯑꯗꯨ ꯃꯁꯥꯅ ꯁꯤꯅꯣ ꯑꯗꯨꯝ ꯊꯣꯖꯔꯛꯈ꯭ꯔꯦ ꯑꯗꯨꯃ ꯑꯩꯅ ꯁꯨꯝ ꯄꯥꯕꯗ ꯀꯩꯅꯣꯗꯣ ꯃꯇꯝꯁꯦ ꯀꯨꯟꯊ꯭ꯔꯥꯒ ꯃꯉꯥ ꯇꯤꯛ ꯇꯤꯛ ꯆꯣꯡꯕꯤꯗꯣ ꯀꯨꯟꯊ꯭ꯔꯥꯒ ꯃꯉꯥ ꯑꯗꯨ ꯈꯛꯇ ꯁꯨꯕ ꯑꯃꯁꯨ ꯌꯥꯎꯋꯦꯕ ꯃꯁꯥꯅ ꯑꯗꯨꯝ ꯀꯩꯅꯣ ꯀꯛꯆꯈꯤꯕ ꯍꯥꯏꯇꯥꯔꯦ
ꯁꯥꯡꯅ ꯆꯣꯡꯕ
ꯑꯥ ꯀꯃꯥꯏꯅ ꯇꯧꯕꯅꯣ ꯈꯪꯗꯦ ꯑꯗꯒꯤ ꯑꯩꯒꯤꯁꯦ ꯌꯥꯗꯕꯗ ꯁꯨꯝ
ꯑꯩꯅ ꯁꯨꯝ ꯈꯟꯖꯕꯗ ꯌꯥꯔꯔꯣꯏꯅ ꯈꯟꯕꯁꯦ ꯇꯔꯦꯠꯃꯨꯛꯇꯤ ꯂꯩꯔꯦ ꯍꯧꯖꯤꯛ ꯐꯥꯎꯗꯗꯤ
ꯇꯔꯦꯠꯇꯤ ꯌꯥꯝꯃꯤꯍꯦ
ꯎꯝ ꯑꯗꯣ ꯑꯩꯅ ꯈꯜꯂꯤꯁꯦ ꯀꯨꯟꯃꯨꯛꯛꯇꯪ ꯌꯥꯔꯒꯗꯤ ꯁꯤꯅꯦ
ꯃꯥꯅꯦꯃꯥꯅꯦ ꯀꯟ ꯀꯟ ꯀꯨꯟ ꯑꯣꯏꯔꯒ ꯂꯨꯄꯥ ꯆꯥꯝ ꯃꯆꯥ ꯅꯠꯇ꯭ꯔꯣ
ꯀꯨꯟ ꯂꯣꯏꯔꯒ ꯆꯥꯝꯃ ꯆꯥꯝꯃ ꯑꯣꯏꯗꯣꯏꯅꯦ ꯑꯗꯒꯤ ꯑꯩꯅꯁꯨ ꯅꯣꯏꯅ ꯇꯧꯔꯛꯄꯒꯤ ꯑꯣꯛꯄꯒꯤꯁꯨ ꯈꯔ ꯈꯔ ꯁꯥꯏ ꯍꯥꯏꯕꯅꯤꯅ ꯑꯗꯨꯏꯁꯨ ꯈꯩ ꯈꯗꯤ ꯌꯥꯎꯔꯝꯅꯦꯕ
ꯑꯗꯨꯗꯤ ꯂꯤꯁꯤꯡ ꯂꯤꯁꯤꯡ ꯑꯅꯤ ꯑꯣꯏꯗꯣꯏꯕ
ꯎꯝ
ꯑꯗꯨ ꯑꯣꯏꯔꯒꯗꯤ ꯁꯤꯁꯦ ꯑꯩꯈꯣꯏꯅ ꯃꯤ ꯍꯦꯟꯅ ꯁꯥꯒꯦꯔꯁꯨꯨꯝ ꯌꯥꯗꯦꯅꯤꯀꯣ ꯑꯗꯨꯗꯤ
ꯑꯥꯎ
ꯌꯥꯝ ꯂꯨꯕꯅꯤ